ꯍꯥꯏꯥꯏꯌꯦ ꯅꯪꯗꯤ ꯆꯥꯛ ꯆꯥꯔꯕ꯭ꯔꯣ
ꯀꯩ ꯆꯥ ꯣꯏꯌꯦ
ꯊꯣꯡꯉꯕꯣ
ꯇꯣꯡꯉ ꯇꯣꯡꯉꯤ ꯎꯝ ꯀꯣꯕꯤ ꯆꯝꯐꯨꯠꯀ ꯀꯪ ꯎꯝ ꯀꯩꯅꯣ ꯊꯥꯡꯖꯤꯡꯗꯣ ꯃꯔꯣ ꯃꯦꯠꯄ ꯅꯪꯗꫭ ꯄꯨꯡ ꯄꯨꯡ ꯀꯌꯥꯗ ꯆꯠꯀꯦꯔ
ꯑꯩ ꯆꯠꯂꯔꯣꯏꯗꯣ ꯊꯕꯛ ꯆꯠꯁꯤꯔ ꯈ ꯊꯕꯛ ꯍꯥꯏꯕꯗꯤ ꯈꯨꯠ ꯒꯤ ꯊꯕꯛ ꯑꯣꯏꯅ ꯆꯠꯂꯁꯤꯔ ꯇꯧꯕ ꯒꯥꯔꯤ ꯂꯥꯛꯇ꯭ꯔꯦꯕ ꯈꯨꯟꯗ
ꯎꯝ ꯎꯝ
ꯈꯨꯒꯤ ꯈ ꯊꯕꯛ ꯀꯔꯤ ꯂꯩꯕ꯭ꯔꯥ
ꯈꯪꯗꯦ ꯈꯨꯟꯒꯤ ꯊꯕꯛ ꯑꯗꯨꯝ ꯇꯎꯕꯅꯦ ꯃꯣꯏ ꯈꯨꯝꯕꯒ ꯌꯥꯝ ꯋꯥꯔꯦ
ꯅꯪꯒꯤ ꯈꯣꯟꯖꯦꯜꯗꯣ ꯌꯥꯝ ꯋꯥꯕ ꯇꯥꯏꯌꯦ
ꯑꯗꯨꯒꯤ ꯅꯥꯇꯣꯟ ꯂꯣꯏ ꯐꯨꯜꯂꯦꯕ ꯈꯅ ꯌꯥꯝ ꯅꯥꯏꯌꯦ ꯍꯤꯗꯥꯛ ꯃꯃꯤꯡꯁꯨ ꯀꯔꯝꯕꯅꯣ ꯑꯩ ꯈꯪꯗꯦ
ꯎꯝ ꯑꯩꯁꯨ ꯈꯪꯗꯦꯅꯦ ꯑꯗꯨꯣ ꯐꯥꯔꯃꯥꯁꯤꯗ ꯂꯣ ꯅꯪꯗꯣ ꯍꯧꯗꯣꯏ ꯅꯥꯏꯗꯨꯀꯣ ꯎ ꯗꯤꯒꯇꯤꯁꯀꯥ ꯄꯨꯜꯒ ꯆꯥꯎ
ꯀꯔꯤ ꯍꯥꯏꯕ
ꯂꯣꯛ ꯊꯨꯡꯕ ꯍꯤꯗꯥꯛ ꯄꯤꯕꯤꯌꯣ ꯍꯥꯏꯌꯣ ꯑꯗꯨꯒ ꯑꯦꯟꯇꯤꯕꯥꯌꯇꯤꯛꯁ ꯑꯃꯒ ꯀꯣ
ꯍꯣꯏ ꯑꯣ ꯑꯩꯗꯤ ꯉꯔꯥꯡꯗꯣ
ꯎꯝ
ꯇꯨꯝꯂꯝꯗꯥꯏꯗ ꯇꯤꯟ ꯑꯣꯠꯁꯤꯜꯂ ꯇꯤꯟꯗꯣ ꯃꯅꯨꯡ ꯆꯥꯁꯤꯜꯂꯗꯤ ꯌꯥꯝ ꯅꯥꯕꯗꯣ
ꯎꯝ
ꯑ ꯃꯥꯏ ꯑꯁꯤꯁꯦ ꯍꯧꯒꯗꯧ ꯃꯥꯜꯂꯦ ꯍꯥꯏꯅ ꯉꯔꯥꯡ ꯑꯩꯗꯤ ꯈꯣꯏ ꯃꯍꯤꯒ ꯎ ꯁꯤꯡꯗꯣ
ꯎꯝ
ꯐꯨꯠꯂꯒ ꯊꯛꯑꯦ ꯑꯃꯨꯛꯀ ꯊꯨꯝꯒ ꯏꯁꯤꯡꯒ ꯑꯃꯨꯛꯀ ꯀꯩꯅꯣ ꯇꯧꯋ ꯍꯥꯏ ꯑꯗꯨꯁꯨ ꯑꯃꯨꯛ ꯇꯧꯋꯦ ꯑꯌꯨꯛ ꯉꯟꯇꯥꯁꯨ ꯏꯁꯤꯡ ꯑꯔꯨꯝꯕ ꯊꯥꯏ ꯑꯃꯨꯛꯒ ꯍꯧꯖꯤꯛꯁꯤꯕꯨꯗ ꯐꯠꯇꯦꯗ ꯑꯩꯒꯤꯗꯤ ꯃꯤꯗꯤ ꯍꯦꯛ ꯍꯧꯔꯅꯤ ꯍꯥꯏꯕ ꯊꯛꯆꯜꯂꯗꯤ ꯐꯩꯌꯦ ꯍꯥꯏꯅ
ꯑꫭ ꯑꫭ ꯑꯗꯨ ꯍꯤꯗꯥꯛ ꯇꯣ ꯆꯥꯎꯋꫭ ꯐꯠꯇꯗꯤ
ꯍꫭꯏ ꯍꯣꯏꯣꯏ ꯍꯣꯏ ꯍꯣꯏ ꯊꯨꯡꯕ ꯈ ꯍꯥꯏꯕꯗꯤ ꯀꯣꯛ ꯆꯤꯛꯂꯛꯑꯦꯕꯀꯣ
ꯎꯝ
ꯑꯃꯨꯛ ꯆꯠꯅꯤꯡꯉꯦ ꯏꯅꯥꯎꯄꯤ ꯊꯥꯍꯟꯕꯅꯦ ꯑꯩ ꯑꯃꯨꯛ ꯆꯠꯅꯤꯡꯉꯦ ꯑꯗꯨꯕꯨ ꯑꯃꯨꯛ ꯉꯃꯣꯏ ꯗꯕ꯭ꯔꯥ ꯈꯥꯟꯕ
ꯎꯝ
ꯌꯨꯝꯗ ꯑꯗꯨꯝ ꯂꯩꯕꯁꯨ ꯍꯥꯏꯗꯤ ꯂꯩꯕ ꯍꯩꯇꯦ
ꯎꯝ ꯍꯅꯨꯡꯁꯨ ꯎꯕꯗꯦ
ꯅꯧꯖꯨꯗꯦ ꯀꯈꯤꯇꯪ ꯀꯈꯤꯗꯪꯪ ꯇꯥꯂ
ꯎꯝ
ꯑꯁꯤ ꯑꯦꯛꯖꯥꯝꯁꯨ ꯃꯤꯅꯤ ꯑꯥꯏ ꯀꯥꯔꯠ ꯀ ꯍꯥꯞꯂꯒ ꯑꯦꯛꯖꯥꯝ ꯆꯠꯂꯤꯅꯦ ꯏꯅꯥꯎ
ꯑꯣ ꯎꯝ
ꯃꯣꯏꯗꯤ ꯌꯥꯝ ꯅꯩꯔꯒ ꯆꯠꯂꯦ
ꯎꯝ ꯅꯣꯏ ꯅꯅꯥꯎꯄꯤꯁꯨ ꯇꯧꯕ꯭ꯔꯣ
ꯅꯪꯅꯦ ꯍꯥꯏꯗꯤ ꯏꯄꯥꯇꯣꯝ ꯃꯆꯥ ꯅꯨꯨꯄꯤꯗꯣ ꯑꯇꯣꯝꯕꯤꯗꯣ
ꯑꯣ ꯑꯣ ꯑꯣ ꯎꯝ
ꯃꯥꯗꯤ ꯀꯣꯄꯥ ꯑꯣꯏꯕꯒꯤꯀꯣ
ꯎꯝ ꯑꯩꯈꯣꯏꯅꯤꯗꯤ ꯌꯥꯎꯗ꯭ꯔꯦꯍꯦ
ꯍꯣꯏꯅꯤꯖꯠꯗ꯭ꯔꯦ ꯄꯥꯝꯃꯨ ꯄꯩꯁꯥ
ꯎꯝ
ꯃꯇꯝ ꯃꯥꯡꯂ ꯆꯠꯄꯤꯕꯅꯤꯗꯅ
ꯎꯝ
ꯏꯕꯥꯅꯤꯅꯣ ꯀꯃꯥꯏꯅ ꯁꯣꯏꯕꯒꯤꯅꯣ ꯍꯥꯏꯅꯗꯕꯒꯤꯅꯦꯀꯣ ꯏꯕꯥꯅꯤꯗꯣ
ꯎꯝ ꯍꯥꯏꯁꯨ ꯍꯥꯏꯅꯗ ꯑꯗꯨꯒ ꯃꯣꯏꯅ ꯀꯩꯅꯣ ꯑꯙꯥꯔꯒ ꯄꯨꯔꯛꯎ ꯍꯥꯏꯔꯤꯉꯩꯗ ꯑꯩꯈꯣꯏꯅꯤ ꯆꯠꯁꯨ ꯆꯠꯇꯕ
ꯑꯣ
ꯔꯦꯖꯤꯁꯇꯔ ꯇꯧꯕꯁꯨ ꯊꯤꯅꯤ ꯆꯠꯇꯕ ꯑꯣꯏꯔꯦꯅ
ꯎꯝ ꯇꯧꯕꯤꯗ꯭ꯔꯁꯨ ꯐꯕꯅꯦ ꯎꯝ ꯑꯁꯥꯄꯕ ꯑꯥ ꯃꯥꯗꯤ ꯍꯥꯏꯔꯤ ꯍꯥꯏꯔꯛꯑꯦꯕ ꯎ ꯑꯗꯨ ꯇꯧꯗ꯭ꯔꯗꯤ ꯑꯩꯖ ꯊꯥꯕ ꯌꯥꯔꯣꯏ ꯍꯥꯏꯕꯦ ꯍꯥꯏꯅ ꯑꯩꯗꯤ ꯂꯦꯞꯁꯨ ꯇꯧꯈ꯭ꯔ ꯌꯥꯔꯔꯣꯏ ꯍꯥꯏꯕꯅꯤꯅ ꯑꯩꯗꯣ ꯍꯥꯏꯅꯔꯒ ꯇꯧꯁꯤꯔꯥ ꯈꯟꯕ
ꯎꯝ
ꯍꯣꯏ ꯑꯗꯨꯒꯅꯤ ꯇ ꯐꯦ
ꯎ ꯑꯟꯗꯛ ꯅꯣꯠꯇꯦꯁ ꯑꯃꯨꯛ ꯊꯣꯛꯀꯣ ꯃꯥꯂꯦ
ꯈꯕ ꯑꯣ ꯍꯣꯏ ꯇꯞꯅꯤꯡꯉꯥꯏꯒꯤꯀꯣ
ꯎꯝ
ꯍꯣꯏ ꯊꯣꯛꯄ ꯃꯥꯜꯂꯦ ꯑꯩꯁꯨ ꯑꯣꯏ
ꯃꯨꯛ ꯍꯒꯦꯔꯥ
ꯇꯧꯔꯣꯏꯅ
ꯎꯝ ꯑꯩꯗꯣ ꯃꯅꯤꯡꯒꯤꯗ ꯐꯪꯕꯒꯤ ꯕꯤꯠꯁꯨ ꯈꯔ ꯂꯩꯇꯕ ꯑꯗꯨ
ꯑꯩꯁꯨꯅꯦ ꯑꯗꯨꯒꯤꯅꯤꯗ ꯑꯩꯁꯨ ꯃꯈꯜꯗꯨꯀꯣ
ꯎꯝ
ꯄꯥ ꯑꯃ ꯑꯣꯏꯔꯁꯨ ꯐꯕ
ꯎꯝ
ꯑꯗꯨꯁꯨ ꯅꯠꯇꯕꯒꯤ ꯑꯩꯁꯨ ꯍꯩꯅ ꯇꯥꯟꯕꯒꯤ ꯃꯥꯟꯅꯩ ꯍꯥꯏꯔꯁꯨ ꯋꯥꯈꯜꯗꯤ ꯌꯥꯎꯗꯦꯗꯅ
ꯎꯝ ꯑꯗꯣ ꯃꯥꯗꯣ ꯂꯣꯏꯔꯒ ꯑꯗꯨꯝ ꯊꯕꯛ ꯊꯕꯛꯇꯤ ꯃꯣꯏꯗꯒꯤ ꯄꯤ ꯄꯤꯕ꯭ꯔꯥꯀꯣ
ꯄꯤꯗꯦꯍꯦ ꯀꯝꯄ꯭ꯌꯨꯇꯔ ꯀꯣꯔꯁ ꯈꯇꯅꯦ ꯏꯄꯥꯇꯣꯟ ꯃꯆꯥꯗꯣꯟꯗ ꯑꯁꯤꯗ ꯅꯥꯎꯅꯨꯄꯤ ꯅꯔꯁ ꯇꯝꯕ ꯕꯤꯌꯦꯁꯤꯗꯣ
ꯎꯝ
ꯑꯗꯨ ꯊꯣꯛꯄꯅꯦ
ꯎꯝ ꯐꯩꯅꯦ
ꯎꯑꯣ ꯌꯥꯝ ꯐꯩꯌꯦ ꯃꯥꯗꯤ
ꯎꯝ ꯑꯣ ꯑꯣ ꯑꯁꯤ ꯔꯤꯝꯁꯇꯔꯣ
ꯗꯥꯏꯔꯦꯛꯛꯇꯣꯔꯔꯠꯀꯤꯗꯣ
ꯖꯤꯅꯤꯝꯁꯀꯤꯔꯣ
ꯅꯠꯇ꯭ꯔꯦꯗ ꯅꯅꯥꯎ ꯅꯨꯄꯤ ꯊꯥꯕꯗꯣ ꯔꯤꯞꯁ ꯗꯥꯏꯔꯦꯛꯇꯣꯔꯦꯠꯀꯤ ꯍꯣꯏ
ꯎꯝ ꯃꯥ ꯏꯅꯥꯎꯅꯨꯄꯤ ꯔꯤꯝꯁ ꯃꯃꯥꯡꯗ ꯂꯩꯌꯦ ꯑꯗꯨ ꯃꯥꯅ ꯇꯝꯕꯗꯤ
ꯑꯣ ꯃꯥꯅ ꯖꯦꯅꯤꯝꯁꯇ ꯊꯥꯕ ꯃꯥꯜꯂꯦ
ꯎꯝ ꯑꯗꯨꯗꯗꯤ ꯑꯗꯨ ꯑꯗꯨꯗ ꯂꯩꯔꯅꯤ
ꯑꯣ ꯑꯣ ꯍꯥꯟꯅꯁꯨ ꯖꯦꯅꯤꯝꯁꯇ ꯂꯩꯕ꯭ꯔꯥ ꯅꯅꯥꯎꯅꯨꯄꯤꯗꯣ
ꯎꯝ ꯂꯩꯥꯏꯇꯦ ꯎꯝ
ꯁꯦꯔꯤꯌꯦꯜ ꯅꯝꯕꯔ ꯀꯌꯥ ꯃꯤ ꯀꯌꯥꯃꯨꯛ ꯂꯧꯕ꯭ꯔꯣ
ꯃꯣꯏꯗꯨ ꯈꯪꯗꯦꯅꯦ ꯆꯥꯃꯒ ꯀꯥꯎꯔꯦ ꯑꯩꯁꯨ
ꯂꯧꯕꯗꯣ
ꯎꯝ ꯍꯦꯂꯝꯒꯅꯤ ꯆꯝꯃꯒꯣ
ꯎ ꯈꯪꯅꯦ ꯃꯥꯗꯤ ꯑꯦꯇꯤꯅꯥꯏꯟꯗ ꯌꯥꯎꯋꯦꯕꯀꯣ
ꯎꯝ
ꯑ ꯁꯤꯔꯤꯌꯦꯜ ꯅꯝꯕꯔꯗꯣ
ꯃꯥꯥꯛꯊꯤ ꯀꯌꯥ ꯐꯪꯕ꯭ꯔꯥ
ꯑꯗꯨꯗꯤ ꯃꯣꯏ ꯆꯍꯤ ꯃꯔꯤ ꯇꯝꯃꯅꯤꯀꯣ
ꯍꯣꯏ ꯄꯩꯁꯥꯁꯨ ꯊꯥꯗ ꯀꯌꯥ ꯅꯣꯏ ꯑꯦꯗꯃꯤꯁꯟꯒꯤ
ꯎꯝ ꯂꯤꯁꯤꯡ ꯑꯍꯨꯝ ꯊꯥꯗ ꯂꯤꯁꯤꯡ ꯑꯍꯨꯝ ꯎꯝ
ꯑꯣ ꯑꯦꯠꯃꯤꯁꯟꯗꯤ
ꯂꯤꯁꯤꯡ ꯀꯌꯥꯅꯣ ꯀꯥꯎꯈ꯭ꯔꯦ ꯂꯤ ꯂꯤꯁꯤꯡ ꯃꯥꯄꯟꯔꯥ ꯁꯨꯃꯥꯏꯟ ꯇꯧꯕꯅꯦ
ꯑꯣ ꯌꯥꯝꯗꯦꯀꯣ
ꯎꯝ
ꯒꯣꯔꯃꯦꯟ ꯑꯣꯏꯕꯒꯤꯅꯦ ꯅꯠꯇ꯭ꯔꯗꯤ ꯑꯁ
ꯑꯁ ꯅꯠꯇ꯭ꯔꯗꯤ ꯄꯩꯁꯥ ꯌꯥꯝ ꯆꯪꯒꯅꯤ
ꯇꯥꯕ ꯉꯝꯃꯣꯏ ꯂꯥ ꯍꯦꯜꯂꯛꯀꯅꯤ ꯄ꯭ꯔꯥꯏꯚꯦꯠꯇ ꯁꯚꯦꯟꯇꯤ ꯑꯩꯠꯇꯤ ꯍꯥꯏꯌꯦꯕꯀꯣ
ꯑꯣ ꯑꯣ ꯁꯦꯃꯤꯁꯇꯔ ꯑꯃꯗꯔꯥ
ꯑꯍꯣꯏ ꯅꯗꯦ ꯋꯥꯟ ꯏꯌꯥꯔꯗ ꯍꯣꯏ
ꯑꯩ ꯑꯩꯁꯨ ꯐꯥꯎꯈ꯭ꯔꯕꯅꯦ ꯃꯥꯒꯤꯗꯃꯛ ꯏꯅꯥꯎꯅꯨꯄꯤ ꯑꯃꯗꯣ
ꯎꯝ
ꯃꯥꯒꯤꯗꯃꯛ ꯑꯩꯗꯣ ꯀꯩꯅꯣ ꯍꯥꯡꯕ ꯈꯣꯠꯄ ꯇꯧꯔꯒ ꯑꯁꯤꯗꯤ ꯉꯝꯃꯔꯣꯏ ꯁꯤ ꯗꯥꯏꯔꯦꯛꯇꯔꯦꯠꯀꯤ ꯂꯩꯕꯗꯣ ꯑꯃꯔꯣ ꯍꯥꯏꯕꯤꯔꯛꯑꯣ ꯍꯥꯏꯕꯒꯤ ꯅꯨꯄꯤ ꯑꯃꯅ ꯍꯥꯏꯕꯤꯔꯛꯄ
ꯎꯝ
ꯑꯗꯒꯤ ꯗꯥꯎ ꯌꯦꯡꯈ꯭ꯔꯣ ꯍꯥꯏꯅ ꯊꯥꯜꯂꯒ ꯃꯥꯁꯨ ꯑꯗꯨꯝꯊꯣꯛꯑꯦ
ꯎꯝ ꯃꯣꯏꯗꯣ ꯌꯥꯝ ꯂꯨꯕꯗꯤ ꯅꯠꯇꯦ ꯍꯥꯏꯌꯦ ꯅꯣꯏ ꯑꯦꯛꯖꯥꯝ ꯊꯥꯕꯗꯣ
ꯑꯥ
ꯈꯔ ꯄꯥꯔꯗꯤ ꯗꯨꯝ ꯊꯣꯛꯄꯅꯤ ꯍꯥꯏꯌꯦ
ꯍꯣꯏ ꯄꯥꯟꯗꯤ ꯄꯥꯟꯗꯕꯅꯦ ꯁꯤ ꯏꯄꯥꯇꯣꯟ ꯃꯆꯥꯅꯨꯄꯤꯗꯤ ꯑꯩꯒꯤ ꯏꯅꯥꯎꯅꯨꯄꯤꯁꯨ ꯄꯥꯗꯦꯕ
ꯎꯝ
ꯗꯥꯎꯅ ꯑꯣꯏꯅꯅꯦ ꯃꯔꯅꯤ ꯏꯅꯥꯎꯄꯤꯗꯤ ꯂꯣꯏꯒꯗꯧꯔꯦ ꯅꯁꯦ
ꯑꯣ ꯑꯣ ꯃ ꯃꯥꯖꯤꯒꯤ ꯀꯥꯏ ꯌꯥ ꯇ ꯑꯗ
ꯀꯝꯕ ꯃꯥ ꯔꯥꯖꯥꯄꯨꯔꯗ ꯃꯥꯜꯂꯤꯁꯤ ꯅꯦꯝꯅꯦꯗ
ꯎ
ꯑ
ꯃꯣꯏꯅꯤꯄꯨ ꯁꯍꯤ ꯀꯌꯥ ꯇꯨꯒ
ꯅꯤꯌ ꯆꯍꯤ ꯑꯍꯨꯝ ꯇꯝꯃꯦ
ꯎꯝ ꯄꯤ ꯁꯤꯅ ꯍꯤ ꯃꯔꯤꯀꯣ
ꯍꯣꯏ
ꯎꯝ
ꯅꯪꯁꯨꯃꯗꯤ ꯇꯧꯍꯧꯔꯣ ꯍꯦꯟꯅ ꯅꯪ ꯕꯦꯁꯤ ꯇꯝꯕ ꯂꯣꯏꯔꯦ ꯅꯪꯅ ꯀꯔꯤꯁꯨ ꯇꯥꯎꯍꯜꯂꯨꯔꯗꯤ ꯃꯥꯡꯉꯅꯤ
ꯈꯪꯗꯦ ꯇꯣꯡꯅ ꯂꯩꯇꯦ
ꯍ ꯄꯩꯁꯥ ꯑꯦ ꯊꯕꯛ ꯍꯣꯠꯅꯕꯤꯔꯣ ꯅꯍꯥꯟ ꯌꯒꯤꯗꯣ ꯊꯥꯗ꯭ꯔꯣ
ꯍꯥꯥ
ꯅꯍꯥꯟ ꯂꯤꯁꯕꯤꯗꯣ ꯊꯥꯗ꯭ꯔꯣ
ꯑꯣ ꯑꯦꯝꯗꯤ ꯑꯁꯁꯤꯗꯨꯔꯣ ꯎꯝ ꯊꯥ ꯀꯣꯟꯗꯤ ꯊꯥꯕꯤꯕꯅꯦ ꯀꯝꯗ
ꯑꯣ ꯑꯩꯁꯨ ꯊꯥꯕꯗꯦ
ꯎꯝ
ꯅꯨꯄꯥꯅ ꯍꯥꯏꯔꯛꯄ꯭ꯔꯣ
ꯅꯠꯇꯦ ꯑꯩꯅ ꯑꯗꯨꯝ ꯌꯦꯡꯉꯦꯕꯀꯣ ꯃꯣꯏ ꯅꯣꯇꯤꯁ ꯇꯧꯕꯗ ꯎꯑꯦꯕ
ꯑꯥ
ꯈꯪꯗꯦ ꯃꯤ ꯌꯥꯝꯃꯟꯕꯒꯤ ꯃꯤ ꯂꯧꯅꯕꯗꯤ ꯃꯤ ꯈꯔ ꯈꯛꯇ
ꯠꯇ ꯂꯤꯁꯤꯡ ꯑꯅꯤ ꯍꯦꯟꯈ꯭ꯔꯦ ꯑꯩꯒꯤꯗꯤ
ꯎꯝ ꯑꯩꯅ ꯂꯤꯁꯤꯡ ꯑꯃ ꯆꯅꯤꯒ ꯀꯌꯥ ꯂꯩꯕꯗꯣ
ꯂꯒꯗꯣ ꯑꯩꯅ ꯂꯤꯁꯤꯡ ꯑꯅꯤ ꯆꯥꯝꯃꯉꯥꯃꯨꯛ ꯍꯦꯜꯦ
ꯎꯝ ꯑꯗꯨꯗꯤ
ꯑꯗꯨꯗꯤ ꯂꯥꯎ ꯃꯤ ꯂꯤꯁꯤꯡ ꯑꯍꯨꯝ ꯃꯔꯤꯒꯨꯝꯕ ꯂꯥꯛꯂꯝꯝꯒꯅꯤꯀꯣ ꯑꯩꯅ ꯇꯧꯕꯗ ꯂꯥꯁ ꯗꯦꯠꯇꯗꯤ ꯇꯧꯈ꯭ꯔꯦ ꯂꯤꯁꯤꯡ ꯑꯍꯨꯝꯗꯤ ꯍꯦꯜꯂꯛꯄ ꯇꯧꯕꯗꯅꯦ
ꯑꯥ ꯎꯝ
ꯃꯤ ꯀꯌꯥꯔ ꯇꯔꯥ ꯇꯔꯨꯛꯔꯣ
ꯎꯝ ꯎꯝꯝ
ꯏ ꯇꯔꯥ ꯇꯔꯛꯛꯇ
ꯂꯤꯁꯤꯡ ꯑꯃꯃꯨꯛ ꯍꯦꯟꯅ ꯂꯥꯛꯄ
ꯎꯝ ꯌꯥꯗꯗ꯭ꯔꯦ
ꯎ
ꯅꯪꯒꯤꯗ ꯅꯄꯥꯗꯣ ꯂꯥꯁꯔꯣ ꯅꯪꯒ ꯂꯩꯃꯤꯟꯅꯅꯕꯗꯣ ꯍꯧꯖꯤꯛ
ꯎꯝ ꯑꯄ ꯑꯣꯝꯕꯅꯤꯅꯦ
ꯎꯝ ꯅꯪꯁꯨ ꯍꯣꯁꯇꯦꯜꯒꯨꯝꯕ ꯂꯩꯍꯟꯕ ꯌꯥꯏꯌꯦꯅ
ꯃꯥꯗꯨꯔꯣ
ꯍꯣꯏ
ꯄꯩꯁꯥ ꯍꯥ ꯂꯩꯇꯕ ꯏꯅꯤꯅꯦ
ꯆꯠꯂꯦ ꯅꯪꯒ ꯂꯩꯏꯕꯗꯨꯣ ꯄꯩꯁꯥ ꯍꯦꯟꯅ ꯆꯪꯗ꯭ꯔꯣ
ꯑꯩ ꯁꯤ ꯂꯩꯕꯗꯨꯗꯤ ꯄꯩꯁꯥ ꯆꯪꯗꯦ ꯃꯤꯒꯤ ꯌꯨꯝ ꯃꯤꯒꯤ ꯌꯨꯝꯗ ꯂꯩꯕꯒꯤꯁꯦ
ꯐꯤꯔꯣ
ꯎꯝ
ꯍꯑꯦꯅꯦ ꯑꯗꯨꯗꯤ
ꯐꯔꯤꯗꯤ ꯐ ꯌꯨꯝꯗꯤ ꯊꯤꯑ ꯐꯖꯕ ꯐꯖꯗꯦ ꯁꯥꯕꯅꯤ ꯂꯩꯕ ꯌꯥꯗꯦ
ꯑ ꯐ ꯄ ꯌꯥꯔ ꯌꯥꯦꯗ
ꯎꯝ
ꯑꯃꯗꯨꯗꯤ ꯑꯃ ꯃꯔꯥꯝ ꯂꯩꯕꯗꯨꯗꯤ ꯈꯨꯟꯗ ꯂꯩꯔꯕꯣ
ꯎ ꯂꯩ ꯂꯩꯔꯤꯌꯦꯦ
ꯂꯩꯔꯤꯌꯦ ꯅꯍꯥꯟꯗꯣ ꯁꯨꯇꯤ ꯂꯩꯕꯗꯣ ꯅꯥꯒꯥꯂꯦꯟꯗ ꯂꯩ ꯎ ꯅꯥꯒꯥꯂꯦꯟꯗ ꯂꯣꯏꯅ ꯄꯥꯜꯂꯦꯕ
ꯑꯥ
ꯑ ꯉꯔꯥꯡꯁꯨ ꯊꯣꯛꯈ꯭ꯔꯦ ꯉꯔꯥꯡꯗ ꯑꯃꯨꯛ ꯑꯣ ꯁ꯭ꯀꯨꯜ ꯍꯧꯔꯕꯒꯤ
ꯎꯝ ꯍꯧꯗꯧꯔꯦ ꯍꯥꯏꯌꯦꯦ
ꯑꯥ ꯐꯔꯦꯗ ꯑꯗꯨꯅ ꯅꯠꯇ꯭ꯔꯗꯤ ꯑꯁꯤ ꯂꯥꯛꯔꯝꯃꯗꯤ ꯑꯗꯨꯗ ꯌꯥꯎꯕ ꯉꯝꯃꯣꯏꯗꯕ
ꯎꯝ
ꯎꯝ ꯑꯗꯨ ꯃꯣꯏ ꯃꯣꯏ ꯊꯣꯛꯀꯦꯗꯤ ꯍꯥꯏꯅꯦꯕ ꯑ ꯈꯔ ꯈ ꯀꯅ ꯊꯣꯛꯀꯅꯨ ꯌꯥꯔꯗꯤ ꯇꯧꯗ꯭ꯔꯦ ꯑꯥ ꯊꯣꯛꯅꯗꯦꯗ ꯀꯔꯤꯁꯨ ꯀꯅꯥꯁꯨ ꯑꯁꯤꯗꯁꯨ ꯇꯝꯕ ꯌꯥꯝ ꯂꯩꯌꯦꯕꯀꯣ
ꯎꯝ
ꯎꯝ ꯑꯁꯤꯗ ꯃꯔꯤꯒꯨꯝꯕ ꯇꯝꯂꯝꯝꯅꯤꯌꯦꯦ ꯃꯣꯏ ꯄꯨꯟꯁꯤꯗꯤ ꯅꯅꯨꯡꯉꯅꯦꯗ ꯍꯣꯏ ꯀꯣꯂꯦꯖꯁꯨ ꯃꯔꯥꯡ ꯇꯝꯍꯜꯂꯦ ꯑꯩꯈꯣꯏꯗꯤ ꯀ ꯀꯣꯔꯦꯁꯄꯣꯟꯗꯤꯡ ꯄꯪꯊꯝꯕ꯭ꯔꯥ ꯄꯪꯇꯥꯝ ꯇꯝꯕꯤꯌꯦ
ꯑꯩ ꯁꯨꯅꯤꯔ ꯀꯣꯂꯦꯖꯇꯣ ꯇꯝꯕ ꯐꯪꯗꯦ ꯀꯣꯚꯤꯠ ꯅꯥꯏꯟꯇꯤꯟꯗ ꯂꯣꯏꯁꯤꯜꯂꯦ ꯑꯃꯨꯛ ꯏꯔꯥꯡꯗ ꯂꯣꯏꯁꯤꯜꯂꯦ
ꯁꯤ